ꯍꯜꯂꯣ
ꯇꯥꯔꯕꯣ
ꯍꯣꯏ ꯇꯥꯏ ꯇꯥꯏ
ꯀꯩꯗꯧꯔꯤꯅꯣ
ꯗ ꯁꯨꯝ ꯗ꯭ꯔꯃꯥ ꯌꯦꯡꯉꯝꯅꯤꯗ
ꯑꯣ ꯆꯠ ꯆꯥꯔꯕꯣ
ꯍꯣꯏ ꯍꯧꯖꯤꯛ ꯆꯥꯕꯅ ꯉꯥꯏ ꯆꯥꯕꯗꯣ
ꯀꯩ ꯑꯦꯟꯁꯥꯡ ꯆꯥꯕꯅꯣ
ꯍꯣꯏ ꯑꯂꯨꯒ ꯑꯈꯥꯕꯗꯣ
ꯈꯥꯃꯦꯟ ꯈꯥꯕ
ꯎꯝ
ꯀ꯭ꯔꯣꯀꯗꯥ ꯃꯥꯥꯟꯕꯗꯨ꯭ꯔꯣ ꯍꯥꯎꯅꯤꯅꯦ
ꯃꯪꯗꯤ ꯀꯩꯗꯧꯋꯅꯣ
ꯑꯁ ꯑꯗꯨꯝ ꯆꯨꯝꯅ ꯍꯤꯞꯄꯒ ꯂꯩꯑ
ꯏꯃ
ꯍꯣꯏ ꯊꯕꯛ ꯁꯨꯕꯁꯨ ꯅꯨꯡꯇꯤ ꯁꯨꯕ ꯅꯨꯡꯉꯥꯏꯇꯅ ꯃꯃꯛꯇꯤ ꯄꯣꯊꯥꯕꯅ ꯐꯥꯏ
ꯁꯨꯕꯗꯨꯁꯨ ꯈꯪ ꯈꯪꯗꯦ ꯅꯪꯗꯤ ꯌꯥꯝ ꯇꯝꯃꯜꯂꯦꯕ
ꯑꯦ ꯊꯄꯥꯛꯇꯤ ꯂꯣꯏ ꯁꯨꯕ ꯍꯩꯕꯅꯦ
ꯑꯦ
ꯅꯪ ꯅ ꯑꯦꯔꯣꯄ꯭ꯂꯦꯟ ꯁꯦꯝꯕꯤꯌꯣ ꯑꯩꯁꯨ ꯁꯦꯝꯕ ꯉꯝꯃꯦ
ꯁꯦꯝꯕꯤꯌ ꯑꯗꯨꯗꯤ ꯖꯠꯂꯅꯃ ꯆꯝꯕꯌꯥ
ꯍꯣꯏ ꯍꯣꯏ ꯃꯁꯤꯡ ꯃꯅꯥ ꯁꯨꯔꯒ ꯁꯦꯝꯕꯤꯔꯒꯦ
ꯄꯁꯤꯡ ꯃꯅꯥꯎ ꯀꯦꯔꯣ ꯖꯦꯄꯦꯟꯁꯦꯝꯇ
ꯍꯣꯏ ꯃꯁꯂꯥ ꯃꯤꯠ ꯃꯁꯂꯥꯒꯨꯝꯕꯁꯨ ꯍꯥꯞꯀꯅꯦꯕ ꯍꯦ ꯍ ꯍꯍ
ꯆꯂꯤ ꯄꯥꯎꯗꯔ ꯃꯒ
ꯑꯗꯨ ꯌꯥꯝꯃ ꯍꯥꯞꯄ ꯌꯥꯗꯦ
ꯆꯃꯣ ꯌꯥꯝ ꯌꯥꯝ ꯆꯥꯎꯗ꯭ꯔꯁꯨ ꯌꯥꯏꯀꯣ ꯏꯊꯟꯗ ꯊꯕꯗꯣ ꯏꯊꯟꯗ ꯑꯗꯨꯝ ꯇꯣꯡꯅꯦꯕ ꯃꯤ ꯆꯪꯍꯜꯂꯕ
ꯆꯝꯄ꯭ꯔꯥ ꯄꯤꯁ ꯃꯉꯥꯁꯨ ꯗꯔꯀꯥꯔ ꯂꯩꯅꯤ
ꯏ
ꯑꯗꯨꯗꯤ ꯅꯪ ꯂꯩꯌꯣ ꯅꯍꯥꯟ ꯂꯩꯔꯒ ꯃꯨ ꯁꯦꯝꯕ ꯇꯥꯕꯅꯦ ꯑꯩꯕꯨ ꯂꯩꯌꯣ ꯍꯥꯏꯔꯣ ꯅꯠꯇ꯭ꯔꯒ ꯅꯪ ꯂꯩꯗ꯭ꯔꯗꯤ ꯅꯪ ꯁꯦꯝꯕꯗꯣ ꯅꯪ ꯑꯗꯨꯝ ꯆꯪꯅꯕ ꯄꯣꯠ ꯂꯩꯅ ꯁꯨꯅꯕ ꯃꯁꯥꯅ ꯂꯩꯌꯅ ꯏꯁ ꯅꯪ ꯅꯪ ꯊꯥꯎꯒꯦ ꯍꯥꯏꯔꯁꯨ ꯊꯥꯎꯍꯟꯒꯗꯕ ꯅꯠꯇꯦ
ꯑꯩ ꯁꯦꯝꯕꯤꯒ ꯅꯉꯧ ꯊꯧꯅꯤꯕ
ꯍꯣꯏ
ꯑꯩꯒꯤ
ꯑꯩ ꯅꯪꯗꯤ ꯊꯧꯕꯁꯨ ꯍꯥꯏꯗꯦꯀꯣ
ꯌꯨꯝ ꯑꯆꯥꯎ ꯑꯆꯕ ꯃꯊꯛꯇꯅ ꯄꯥꯏꯒꯗꯕꯅꯦꯕ ꯑꯩꯒꯤꯗ ꯑꯗꯨꯒꯤ ꯅꯪꯅ ꯍꯥꯟꯅ ꯇ꯭ꯔꯥꯏ ꯇꯧꯕꯀꯣ
ꯐꯗ
ꯎꯝ ꯅꯪ ꯇꯝꯄꯥꯛꯇꯅꯤꯀꯣ
ꯑꯦꯏꯁ
ꯊꯕꯛ ꯊꯤꯔꯤꯕꯣ
ꯀꯔꯝꯕ ꯊꯕꯛ
ꯀꯣꯂꯦꯖ ꯀꯥꯔꯤꯕ꯭ꯔꯣ
ꯍꯣꯏ
ꯑꯣ ꯑꯁ ꯀꯣꯂꯦꯖ ꯌꯥꯝ ꯀꯥꯗꯁꯨ ꯌꯥꯏꯗ ꯍꯟꯗꯛꯁꯤꯗꯤ ꯄ꯭ꯔꯣꯐꯦꯁꯅꯦꯜ ꯂꯥꯏꯟ ꯍꯥꯟꯅ ꯆꯪꯉ ꯥꯏ ꯀ꯭ꯂꯥꯁ ꯍ ꯂꯩꯔꯦꯒ ꯀꯣ
ꯑꯗꯨꯅꯦ
ꯍꯥꯏꯗꯤ ꯍꯟꯗꯛꯁꯤꯗꯤ ꯒꯣꯚꯔꯃꯦꯟ ꯁꯥꯔꯚꯤꯁꯀꯨꯝꯕ ꯊꯤꯕꯁꯦ ꯌꯥꯝ ꯋꯥꯏꯕ ꯂꯨꯋꯦꯕ ꯑꯩꯈꯣꯏꯒꯤ ꯃꯐꯝꯗꯀꯣ
ꯑꯥ ꯑꯗꯨꯅꯦ
ꯑꯗꯨꯗꯨꯅ ꯑꯩꯈꯣꯏꯁꯦ ꯍꯦꯟꯅ
ꯄꯩꯁꯥ ꯄꯩꯁꯥ ꯂꯩꯗꯤ ꯂꯣꯏꯅ ꯉꯝꯃꯦꯕ
ꯑꯗꯨꯅꯦ ꯄꯩꯁꯥꯅ ꯈꯛ ꯀꯣ ꯄꯩꯁꯥꯅ ꯄꯩꯁꯥ ꯂꯩ ꯍꯥꯏꯅ ꯅꯣꯏꯒꯤ ꯏꯁꯩ ꯑꯃ ꯂꯩꯌꯦꯅ
ꯀꯔꯝꯕ ꯏꯁꯩꯅꯣ
ꯔꯪꯀ ꯔꯪꯀꯪꯒꯤ ꯏꯁꯩꯃꯥꯜꯂꯑꯕ
ꯑꯣ ꯑꯣ ꯑꯣ ꯂꯩꯕꯅꯦ ꯂꯩꯕꯅꯦ ꯑꯣ
ꯑꯗꯨꯒꯨꯝꯕꯅꯦꯕ ꯑꯗꯨꯗꯅꯦ ꯑꯩꯗꯤ ꯑꯩꯈꯣꯏꯅ ꯄꯩꯁꯥ ꯍꯥꯟꯅ ꯇꯥꯜꯂꯒꯀꯣ
ꯑꯥ
ꯕꯤꯖꯤꯅꯦꯁ ꯀꯨꯝꯕ ꯇꯧꯈ꯭ꯔꯕꯅ ꯐꯕꯅꯦꯕ ꯍꯥꯏꯗꯤ ꯒꯣꯔꯃꯦꯟ
ꯍꯣꯏ ꯑꯗꯨ ꯑꯗꯨꯗꯤ ꯆꯨꯝꯃꯦ ꯒꯣꯔꯃꯦꯟꯒꯤꯗꯤ ꯑꯩꯈꯣꯏꯗꯤ ꯉꯝꯃꯦ ꯂꯩꯗ ꯉꯝꯃꯔꯣꯏꯗ
ꯍꯣꯏ ꯍꯣꯏ ꯃꯪꯅꯦꯦ ꯑꯗꯨꯒ ꯑꯁꯤ ꯊꯕꯛꯀꯨꯝꯕꯁꯨꯀꯣ ꯍꯥꯏꯕꯗꯤ ꯃꯅꯨꯡꯗ ꯂꯣꯏꯅ ꯂꯣꯏꯁꯤꯟꯈ꯭ꯔꯕ ꯍꯥꯟꯅ ꯄꯛꯁꯨ ꯊꯣꯛꯇ꯭ꯔꯤꯉꯩꯗꯀꯣ
ꯃꯣꯏꯗꯤ ꯀ꯭ꯋꯥꯂꯤꯇꯤ ꯄꯥꯝꯗ꯭ꯔꯦꯕꯀꯣ ꯑꯗꯨꯝ ꯍꯥꯏꯗꯤ ꯄꯩꯁꯥ ꯂꯣꯏꯅ ꯉꯪꯅꯔꯕꯅꯤꯅ ꯃꯩ ꯃꯅꯨꯡꯗ ꯂꯣꯏꯅ ꯁꯦꯟꯗꯣꯛ ꯑꯗꯨꯝ ꯀꯩꯅꯣ ꯇꯧꯕꯗꯣ
ꯎꯝ ꯑꯗꯨꯒꯤ ꯂꯩꯕ ꯃꯤꯁꯤꯡꯕꯨꯗꯤ ꯑꯗꯨꯝ ꯂꯩꯅꯤ ꯃꯣꯏꯁꯤꯗꯤ ꯂꯝꯕꯤꯁꯦ ꯑꯗꯨꯝ ꯂꯩꯔꯒ ꯆꯠꯈ꯭ꯔꯅꯤ ꯑꯩꯈꯣꯏꯒꯨꯝꯕꯁꯤꯗꯤ ꯑꯗꯨꯝ ꯊꯤꯔꯒ ꯋꯥꯅ ꯇꯧꯔꯨꯕ ꯃꯤꯁꯤꯡꯁꯦ
ꯑꯗꯨꯅꯤ ꯎꯝ
ꯑꯩꯅ ꯂꯥꯏꯔꯤꯛꯀꯨꯝꯕ ꯇꯝꯒꯦ ꯍꯥꯏꯔꯁꯨ ꯐꯖꯅ ꯀꯣ
ꯎꯝ
ꯍꯥꯏꯗꯤ ꯑꯣꯐꯤꯁꯔ ꯑꯣꯏꯒꯅꯤ ꯍꯥꯏꯅ ꯃꯣꯏ ꯑꯦꯛꯖꯥꯝ ꯑꯆꯧ ꯑꯆꯧꯕ ꯊꯥꯅꯤꯡꯉꯦ ꯇꯧꯔꯗꯤ ꯌꯥꯕꯀꯣ ꯅꯠꯇ꯭ꯔꯒ ꯑꯩꯈꯣꯏꯅ ꯍꯧꯖꯤꯛ ꯂꯥꯏꯔꯤꯛ ꯇꯝꯕ ꯃꯑꯣꯡꯁꯦ ꯂꯥꯏꯔꯤꯛꯄꯨꯗꯤ ꯇꯝꯃꯦ ꯍꯥꯏꯕ
ꯑꯗꯨꯅꯦ ꯂꯥꯏꯔꯤꯛ ꯇꯝꯕ ꯉꯥꯛꯇꯗꯤ ꯑꯣꯏꯗ꯭ꯔꯣꯏꯕꯀꯣ ꯑꯣꯏꯊꯣꯛꯔꯣꯏꯕ
ꯃꯃꯤꯡꯒꯤ ꯈꯛ ꯂꯥꯏꯔꯤꯛ ꯇꯝꯕ ꯌꯥꯝꯃꯦꯕ ꯄꯩꯁꯥ ꯑ ꯁꯨꯝ ꯃꯥꯡꯍꯜꯂꯦ ꯃꯇꯝꯁꯨ ꯃꯥꯡꯍꯜꯂꯦꯕ ꯎꯝ ꯑꯗꯨ ꯂꯖꯇꯁꯨ ꯀꯟꯅꯕꯁꯨ ꯅꯠꯇꯦ ꯌꯨꯝ ꯍꯜꯂꯛꯑꯒ ꯀꯩꯁꯨ ꯇꯧꯗꯕꯤꯗ ꯑꯗꯨꯝ ꯂꯩꯅꯤ
ꯂꯧ ꯃꯨ ꯆꯗꯅꯦ
ꯑꯥ ꯑꯗꯨꯅꯦ ꯏꯁ ꯅꯨꯄꯤꯗꯤ ꯊꯤꯅꯤꯡꯉꯅꯤꯅꯦ ꯑꯃꯨꯛꯀ ꯀꯔꯤ ꯄꯤꯆꯥꯒꯦ ꯈꯟꯕꯗ
ꯅꯪꯁꯦ ꯅꯪꯒꯤ ꯀꯩꯅꯣꯒ ꯅꯪꯒꯤ ꯅꯁꯥꯅ ꯅꯪꯉꯣ ꯍꯥꯏꯕ ꯃꯥꯜꯂꯦ
ꯑꯩꯁꯨ ꯌꯥꯎꯕꯒꯤ
ꯅ ꯅꯪꯁꯦ ꯑꯗꯨꯃꯥꯏꯅ ꯑꯦꯛꯁꯄꯤꯔꯤꯌꯦꯟꯁ ꯇꯧꯈ꯭ꯔꯕꯒꯤ ꯅꯠꯇ꯭ꯔꯣ
ꯍꯅꯦ ꯑꯁ ꯌꯥꯝ ꯋꯥꯔꯦꯀꯣ ꯍꯟꯗꯛꯁꯤꯗꯤ
ꯑꯗꯨꯪ ꯅꯪꯁꯨ ꯅꯪ ꯕꯤꯖꯤꯅꯦꯁ ꯇꯧꯕꯈꯅ ꯑꯗꯨꯗꯤ
ꯍꯣꯏ ꯑꯩꯁꯨ ꯕꯤꯖꯤꯅꯦꯁꯀꯤꯗꯃꯛ ꯑ ꯑꯗꯣ ꯍꯟꯗꯛ ꯆꯍꯤꯗꯤ ꯐꯖꯅ ꯑꯦꯛꯖꯥꯝꯒꯨꯝꯕꯗ ꯍꯥꯟꯅ ꯇꯧꯒꯦꯅ ꯈꯟꯕꯀꯣ
ꯑꯣ ꯑꯣ
ꯑꯗꯨꯒ ꯃꯊꯪ ꯆꯍꯤꯗꯗꯤ ꯃꯄꯥꯟ ꯊꯣꯛꯄ ꯇꯥꯔꯦ
ꯀꯔꯤ ꯀꯔꯤ ꯑꯦꯛꯖꯥꯝ ꯑꯦꯛꯖꯥꯝ ꯍꯥꯏꯗꯤ
ꯑꯗꯨꯝ ꯑꯦꯛꯖꯥꯝ ꯃꯆꯥ ꯃꯆꯥ ꯁꯦꯟꯇ꯭ꯔꯦꯜꯒꯤꯗꯣ
ꯑꯣ ꯑꯣ ꯑꯣ ꯍꯣꯏꯗ ꯌꯥꯏꯅꯗ ꯑꯗꯨꯝ ꯇꯧ ꯑꯗꯨ ꯁꯤꯟꯈ꯭ꯔꯒꯗꯤ ꯌꯥꯔ ꯐꯥꯏꯗ ꯐꯪꯗꯤ ꯌꯥꯝ ꯗꯧꯀꯥꯕ ꯅꯗꯣ
ꯑꯆꯕ ꯃꯆꯥ ꯀꯝꯄ꯭ꯂꯦꯟ ꯂꯩꯗꯕꯤꯗꯀꯣ ꯑꯗꯨꯝ ꯇ꯭ꯔꯥꯏ ꯇꯧꯔꯦ
ꯇꯧꯕ ꯍꯧꯧꯕꯗꯤ ꯑꯗꯨꯝ ꯅꯪ ꯍꯟꯗꯛ ꯆꯍꯤ ꯇꯧꯔꯛ ꯃꯊꯪ ꯆꯍꯤ ꯆꯠꯀꯦ ꯍꯥꯏꯕꯗꯨꯃ ꯁꯤꯗꯤ
ꯀꯌꯥ ꯇꯧꯒꯦ ꯍꯥꯏꯗꯤ ꯊꯣꯛꯇ꯭ꯔꯤꯐꯥꯎ ꯇꯧꯒꯦ ꯍꯥꯏꯅ ꯈꯟꯕ ꯇꯥꯕꯅꯤꯅ
ꯑꯣꯏ ꯑꯁ ꯑꯗꯨ ꯍꯥꯏꯗꯤ ꯃꯇꯝꯅꯁꯨ ꯌꯥꯗꯕꯀꯣ
ꯑꯣ
ꯑꯗꯨꯒ ꯑꯩꯈꯣꯏꯒꯤꯁꯦ ꯑꯩꯈꯣꯏꯒꯤꯁꯨ ꯄꯥꯔꯠ ꯇꯥꯏꯝ ꯑꯣꯏꯅ ꯂꯩꯔꯗꯤ ꯐꯦ ꯑꯗꯣꯕꯀꯣ
ꯍꯣꯏ ꯍꯣꯏ
ꯍꯥꯏꯗꯤ ꯑꯗꯨ ꯇꯝꯄꯥꯛꯇ ꯂꯩꯔꯒ ꯊꯕꯛꯁꯨ ꯑꯩꯈꯣꯏꯒꯤ ꯊꯕꯛꯁꯤꯗꯤ ꯇꯧꯔꯗꯤ ꯊꯥ ꯑꯃ ꯁꯨꯕ ꯅꯠꯇ꯭ꯔꯗꯤ ꯅꯨꯃꯤꯠ ꯐꯨꯜ ꯐꯨꯜ ꯊꯕꯛ ꯁꯨꯕꯅꯤꯅꯀꯣ ꯍꯥꯏꯗꯤ ꯑꯗꯨꯗꯤ ꯑꯩꯈꯣꯏ ꯀ꯭ꯂꯥꯁ ꯌꯥꯎꯕ ꯀꯩ ꯀꯩ ꯃꯇꯝ ꯁꯪꯗꯦꯅ ꯄꯥꯔꯠ ꯇꯥꯏꯝ ꯖꯣꯕ ꯑꯣꯏꯅ ꯂꯩꯗꯤ ꯐꯥꯗꯕꯀꯣ ꯄꯨꯡ ꯑꯃ ꯑꯅꯤꯒꯤ ꯀꯣ
ꯑꯗꯨ ꯑꯗꯨ ꯅꯪ ꯑꯗꯨ ꯂꯩꯔ ꯑꯦꯛꯖꯥꯝ ꯊꯥ ꯍꯥꯏꯗꯤ ꯑꯦꯛꯖꯥꯝ ꯊꯥꯅꯤ ꯍꯣꯅꯗ꯭ꯔꯣ
ꯍꯥꯏꯗꯤ
ꯅ ꯑꯦꯛꯖꯥꯝ ꯊꯥꯅꯤꯅ ꯍꯥꯏꯕꯗꯣ ꯅꯪ ꯍꯧꯖꯤꯛ ꯎꯈꯨꯟꯗ ꯂꯩꯕ ꯅꯠꯇ꯭ꯔꯥ ꯅꯠꯇ꯭ꯔꯒ ꯀꯥꯏꯗ ꯂꯩꯒꯦ
ꯍꯣꯏ ꯑꯩ ꯆꯤꯡꯗ ꯂꯩꯑ
ꯑꯗꯨꯗꯤ ꯑꯗꯨꯗꯒꯤ ꯍꯨꯟꯅ ꯍꯥꯏꯗꯤ ꯑꯗꯨꯝ ꯄ꯭ꯔꯤꯄꯦꯌꯔ ꯇꯧꯕ꯭ꯔꯕ
ꯑꯁ ꯑꯁꯤꯗꯗꯤ ꯈꯔ ꯅꯨꯡꯉꯥꯏꯗꯅꯦ ꯍꯥꯏꯗꯤ ꯌꯨꯝꯗ ꯂꯩꯕꯅꯤꯅ ꯃꯇꯝ ꯃꯇꯝ ꯃꯤꯁꯨ ꯌꯥꯝꯃꯦ ꯊꯕꯛ ꯁꯨꯝ ꯃꯆꯥ ꯃꯆꯥ ꯑꯗꯨꯝ ꯂꯩꯌꯦꯀꯣ ꯌꯨꯝꯗꯗꯤ
ꯍꯧꯖꯤꯛ ꯌꯥꯔꯣꯏꯕꯀꯣ ꯌꯨꯝꯗ ꯂꯩꯔꯗꯤ
ꯍꯣꯏ ꯃꯥꯅꯤ
ꯃꯄ
ꯍꯣꯏ ꯑꯩ ꯑꯩ ꯎꯝ ꯂꯥꯛꯗꯧꯔꯦ
ꯑꯣ ꯊꯕꯛ ꯑꯗꯨꯝ ꯄꯥꯔꯠ ꯇꯥꯏꯝ ꯖꯣꯕ ꯐꯪꯅꯦꯕꯀꯣ ꯊꯤꯔꯗꯤ
ꯍ ꯍ
ꯑꯗꯨ ꯃꯇꯝ ꯑꯣꯏꯔꯁꯨ ꯑꯗꯨꯝ ꯃꯇꯝ ꯈꯤꯇꯪ ꯀꯩꯅꯣ ꯇꯧꯔꯨꯒ
ꯎꯝ ꯑꯩ ꯑꯗꯨꯗ ꯍꯥꯟꯅ ꯂꯩꯕꯅꯦꯕ ꯑꯁꯤꯗ ꯑꯩꯈꯣꯏ ꯏꯌꯥꯝꯕ ꯅꯨꯄꯤ ꯊꯤꯕꯀꯣ ꯑꯗꯨꯒꯤ ꯄ꯭ꯔꯣꯒꯥ꯭ꯔꯥꯝ ꯌꯥꯎꯅꯤꯡꯉꯥꯏ ꯑꯩꯈꯣꯏ ꯈꯨꯟ ꯆꯠꯄ ꯑꯗꯨ ꯆꯜꯂꯒ ꯑꯗꯨ ꯃꯊꯥꯡꯗ ꯑꯃꯨꯛ ꯚꯦꯀꯦꯁꯟ ꯕꯤ ꯕꯤ ꯑꯦꯁ ꯂꯩꯕꯅꯤꯅ ꯑꯗꯨꯗ ꯑꯩꯈꯣꯏꯁꯨ ꯅꯟ ꯏꯁꯇꯥꯐ ꯑꯣꯏꯔꯝꯕꯀꯣ
ꯑꯣ
ꯑꯗꯨꯒꯤ ꯑꯗꯨꯗ ꯑꯃꯨꯛ ꯌꯥꯎꯈ꯭ꯔꯕ ꯑꯗꯨ ꯃꯊꯪꯗ ꯂꯥꯛꯀꯦ ꯅꯪ ꯇꯧꯕ ꯑꯗꯨ ꯂꯝꯕꯤꯅꯔꯥ ꯀꯩꯅꯔꯥ ꯑꯗꯨꯝ ꯐꯔꯛ ꯇꯥꯔꯒ ꯂꯩꯕꯀꯣ
ꯍꯣꯏ ꯍꯧꯖꯤꯛꯇꯤ ꯏꯔꯪꯗꯣ ꯊꯣꯛꯧꯕꯅꯤꯅꯀꯣ ꯄꯪ ꯆꯠꯆꯕꯗꯨ ꯌꯥꯏ
ꯑꯗꯨꯒꯤ ꯂꯥꯛꯀꯗꯧꯕꯁꯤ ꯑꯩꯈꯣꯏꯗꯤ ꯇꯥꯎꯟ ꯃꯅꯨꯡꯗ ꯂꯩꯌꯦ
ꯊꯥꯔꯛ ꯅꯠꯇ꯭ꯔꯣ
ꯑꯗꯨꯅ ꯑꯩꯈꯣꯏ ꯃꯥꯒꯤ
ꯑꯣ ꯑꯣ ꯑꯗꯨꯗꯤ ꯅꯪꯒꯤ ꯃꯤ ꯍꯥꯏꯗꯤ ꯃꯤ ꯑꯌꯥꯝꯕꯗꯗꯤ ꯈꯪꯅꯔꯝꯃꯣꯏꯅꯀꯣ ꯈꯪꯗꯕ ꯃꯤꯁꯨ ꯌꯧꯔꯝꯅꯦꯕ
ꯃꯣꯏꯒꯤ ꯈꯨꯟꯒꯤ ꯃꯤꯁꯤꯡꯗꯨꯗꯤ ꯑꯌꯥꯝꯕꯗ ꯑꯩ ꯈꯪꯉꯤꯗ
ꯑꯩꯈꯣꯏ ꯈꯨꯟꯒꯤ ꯅꯨꯄꯥ ꯑꯃ ꯅꯣꯏ ꯈꯨꯟꯒꯤ ꯅꯨꯄꯤ ꯑꯃ ꯂꯧꯒꯅꯦꯕ
ꯑꯣ ꯃꯃꯤꯡ ꯀꯔꯤꯔꯣ ꯑꯗ ꯎꯝ ꯍꯣꯏ ꯑꯩꯈꯣꯏ ꯑꯩꯈꯣꯏ ꯇꯥꯎꯟ ꯃꯆꯥꯗ ꯂꯩꯌꯦꯅ
ꯑꯣ
ꯑꯗꯨꯒ ꯏꯄꯥ ꯈꯨꯟꯗꯤ ꯂꯥꯞꯄꯀꯣ
ꯑꯗꯨꯅꯄꯥꯗꯤ ꯔꯅꯨꯡꯃꯥꯏ
ꯍꯣꯏ
ꯎꯝ
ꯑꯩꯗꯤ ꯃꯤꯛꯁ ꯃꯆꯥꯅꯦꯕ
ꯑꯗꯨꯗꯤ ꯑꯩꯈꯣꯏ ꯂꯪ ꯈꯪꯕ꯭ꯔꯥꯅ
ꯍꯥꯥ
ꯑꯩꯈꯣꯏ ꯂꯣꯟ ꯈꯪꯕ꯭ꯔꯕ
ꯅꯣꯏꯒꯤ ꯂꯣꯟꯁꯨ ꯑꯗꯨꯝ ꯈꯔ ꯈꯔ ꯇꯥꯏ
ꯍꯣꯏ ꯊꯥꯔꯣꯟ ꯊꯥꯔꯣꯟꯗꯤ ꯈꯪꯉꯕꯅꯦ ꯑꯗꯨ ꯃꯣꯏꯗꯤ ꯌꯥꯝ ꯇꯣꯡꯍꯜꯂꯦ ꯑꯃꯣꯀꯣ
ꯑꯗꯨꯅꯦ ꯌꯥꯝ ꯇꯣꯡꯉꯜꯂꯦꯕꯀꯣ ꯅꯣꯏꯁꯨ ꯃꯊꯛ ꯃꯈꯥ ꯂꯩꯅ
ꯍꯣꯏ ꯑꯗꯨꯅꯦ ꯑꯩꯈꯣꯏ ꯁꯤ ꯇꯥꯃꯥꯏ ꯇꯃꯥꯏꯔꯣꯝꯗꯗꯤ ꯇꯣꯡꯅꯜꯂꯦ ꯑꯃꯨꯀꯣ ꯍꯣꯏ ꯂꯣꯗꯣ ꯅꯣꯏ ꯇꯥꯃꯦꯡꯂꯣꯡꯔꯣꯝꯗꯗꯤ ꯑꯃꯨꯛ ꯌꯥꯝ ꯇꯣꯡꯒꯟꯕꯅꯦꯕ
ꯃꯥꯅꯦ ꯇꯣꯉꯥꯟ ꯇꯣꯡꯉꯜꯂꯦ ꯅꯣꯏꯁꯦ ꯅꯣꯏꯒꯤꯅ ꯈꯔ ꯇꯥꯊꯣꯛ ꯋꯥꯏꯕ ꯑꯗꯨ ꯍꯥꯏꯗꯤ ꯑꯁꯤꯗ ꯂꯩꯕ ꯂꯦꯝꯃꯩꯁꯤꯡꯗꯤ ꯇꯥꯕ ꯉꯝꯕꯅꯤ ꯃꯤꯈ ꯑꯌꯥꯝꯕꯅꯀꯣ ꯑꯗꯨ ꯌꯥꯝꯌꯥꯝꯕꯅꯤꯅ ꯃꯣꯏꯁꯨ ꯑꯗꯣ ꯑꯩꯈꯣꯏꯒꯤꯗꯤꯠ ꯇꯣꯉꯥꯟꯕꯅꯤꯅ ꯇꯥꯕꯁꯤꯦ ꯈꯔ ꯋꯥꯕ
ꯑꯥ ꯑꯗꯨꯅꯦ ꯍ ꯑꯗꯨꯃꯥꯏꯅ ꯇꯧꯋꯤ ꯇꯧꯋ ꯑꯩꯈꯣꯏꯁꯨ ꯇꯧꯋꯦꯕꯀꯣ ꯑꯗꯨꯃꯥꯏꯅ
ꯍꯥ ꯍꯥ
ꯉꯁꯤꯗꯤ ꯀꯔꯤ ꯁꯣꯡꯖꯔꯠꯀꯦ
ꯍꯥ
ꯅ ꯀꯩ ꯁꯣꯟ ꯆꯔꯒꯦ
ꯑꯩꯈꯣꯏ ꯀꯔꯤꯔꯣ ꯆꯥꯕꯗꯣ ꯅꯪ ꯉꯁꯥꯏ ꯆꯥꯕꯗꯣ ꯀ꯭ꯔꯣꯀꯣꯗꯥ
ꯔꯣꯀꯗꯥ
ꯇꯥꯑꯅꯤ ꯑꯗꯨꯒ ꯀꯩ ꯀꯩꯔꯥ ꯊꯣꯡꯕꯤꯔꯝꯃꯦ ꯑꯗꯨꯕꯨ ꯑꯩꯈꯣꯏ ꯍꯥꯏꯗꯤ ꯍꯣꯇꯦꯜ ꯑꯦꯟꯁꯥꯡꯁꯨ ꯂꯩꯕꯤꯕꯀꯣ ꯉ ꯑꯗꯨ ꯂꯩꯔꯒ ꯁꯟꯕ ꯅꯨꯡꯁꯥꯗꯣ ꯑꯗꯨꯁꯨ ꯆꯥꯏꯌꯦ
ꯑꯗꯨꯗꯤ ꯆꯪꯗꯤ ꯌꯥꯝ ꯐꯔꯝꯅꯤꯍ
ꯎꯝ ꯌꯥꯝ ꯆꯥꯔꯗꯤꯔꯦ
ꯀꯩꯒꯤꯅꯣ ꯐꯤꯒꯔ ꯁꯦꯝꯕ꯭ꯔꯣ
ꯆꯥꯅꯤꯡꯗꯕ ꯆꯥꯅꯤꯡꯕ ꯊꯣꯛꯇꯕꯀꯣ
ꯍ ꯅꯤꯡꯁꯤꯡꯃꯥꯟꯕꯤꯌꯦꯀꯣ ꯑ ꯑꯍꯤꯡꯗꯐꯥꯎ ꯇꯨꯝꯕ ꯉꯝꯗ꯭ꯔꯦꯅ ꯇꯥꯏꯅꯦ
ꯍꯣꯏ ꯆꯨꯝꯃꯦ ꯑꯗꯨꯒ
ꯀꯣ
ꯑꯥ
ꯑꯗꯨꯒ ꯏꯁ ꯏꯆꯥ ꯅꯨꯨꯄꯥꯗꯣ ꯆꯞ ꯆꯥꯗ꯭ꯔꯦ ꯅꯪꯉꯣꯟꯗ ꯋꯥꯔꯤꯔꯦ ꯁꯥꯟꯅꯕ ꯄꯥꯝꯗ꯭ꯔꯕꯒꯤ ꯑꯩꯅ ꯍꯥꯏꯔꯛꯄꯅ
ꯆꯨꯝꯃꯦ ꯑꯗꯨ ꯃꯥꯁꯨ ꯑꯩ ꯋꯥꯈ꯭ꯔꯦ ꯍꯥꯏꯕ ꯈꯪꯉꯦꯕ
ꯎꯝ ꯑꯗꯨꯒꯤ ꯑꯣꯏꯔꯅꯤ ꯑꯩ ꯃꯥꯒꯤ ꯑꯋꯥꯕꯗꯣ ꯌꯦꯡꯕ ꯉꯝꯗ꯭ꯔꯦꯅ ꯑꯝꯇ ꯄꯥꯎꯈꯣꯅ ꯑꯃ ꯃꯨꯀ ꯍ ꯍꯥꯏꯅ ꯍꯌꯦ
ꯑ ꯅꯝꯕꯅꯤ ꯂꯌꯥꯡꯃꯩ ꯂꯣꯟꯒ ꯁꯥꯟꯅꯔꯤꯁꯦ
ꯍ ꯑꯗꯣ ꯃꯥꯅ ꯍꯥꯏꯕꯗ ꯑꯩ ꯈꯤꯇꯪ ꯒ꯭ꯌꯥꯟ ꯇꯥꯕꯗꯣ ꯋꯥꯠꯂꯦꯕꯀꯣ ꯑꯩꯅꯁꯨ
ꯑꯣ ꯑꯗꯨꯒꯤꯅꯤꯅꯦ ꯑꯩ ꯇꯥꯏꯑꯦ ꯀꯥꯗꯗꯤ ꯃꯥꯁꯨ ꯌꯥꯝ ꯂ ꯀꯣꯜ ꯇꯧꯔ ꯂꯩꯕ ꯣ ꯑꯩꯈꯣꯏ ꯂꯣꯟ ꯍꯥꯏꯩꯕ꯭ꯔꯥ
ꯏꯁ ꯀ꯭ꯟ ꯇꯥꯔꯦ ꯅꯣꯏ ꯂꯨꯄꯤ ꯅꯣꯏ ꯅꯣꯏꯣꯏ ꯑꯗꯨ ꯅꯣꯏ ꯅꯣꯏ ꯈꯨꯟꯒꯤ ꯅꯨꯄꯤ ꯑꯩꯈꯣꯏ ꯈꯨꯟꯒꯤ ꯅꯨꯄꯥꯒ ꯀꯩꯅꯣ ꯇꯧꯋꯦ ꯍꯥꯏꯕꯗꯣ
ꯍꯣꯏ
ꯑꯗꯨ ꯑꯩꯒꯤ ꯀꯥꯖꯤꯟꯒꯤ ꯅꯨꯄꯤꯅꯦꯕꯀꯣ ꯑꯁ ꯒ꯭ꯌꯥꯟ ꯇꯥꯗꯩꯌꯦ ꯃꯥ ꯃꯗ ꯍꯧꯖꯤꯛꯇꯤ ꯑꯩꯈꯣꯏ ꯂꯣꯟ ꯑꯩꯈꯣꯏ ꯂꯣꯟ ꯈꯤꯇꯪ ꯃꯥꯁꯨ ꯑꯗꯨꯝ ꯑꯩꯈꯣꯏꯅ ꯉꯥꯡꯕꯗꯣ
ꯑꯩꯈꯣꯏꯅ ꯉꯥꯡꯕꯒꯨꯝꯕ ꯉꯥꯡꯕ ꯍꯧꯈ꯭ꯔꯦꯕ ꯅꯍꯥꯟ ꯃꯥ ꯍꯥꯟꯅ ꯂꯥꯛꯄ ꯀꯥꯟꯗꯗꯤ ꯒ꯭ꯌꯥꯟ ꯇꯥꯗꯦ ꯊꯨꯁꯨ ꯌꯥꯝ ꯊꯣꯛꯑꯦ ꯅꯣꯏ ꯀꯩꯅꯣ ꯉꯥꯡꯕꯗꯣ ꯆ ꯇꯕ ꯍꯥꯏꯦ
ꯈꯪꯗ꯭ꯔꯔꯤꯦꯗ